ꯍꯜꯂꯣ ꯇꯄꯣ ꯍꯜꯂꯣ ꯑꯁ ꯅꯪꯒꯤ ꯈꯨꯣꯟꯁꯦ ꯐꯖꯅ ꯇꯥꯗꯦ
ꯑꯩꯒꯤꯗꯤ ꯑꯩ ꯑꯩ ꯑꯩꯅ ꯐꯣꯟ ꯇꯧꯅꯦ ꯃꯥꯅꯤ
ꯐꯖꯅ ꯇꯥꯗꯦ ꯀꯔꯤꯒꯤꯅꯣꯀꯣ ꯇꯥꯕ꯭ꯔꯣ
ꯇꯥꯏ ꯇꯥꯏ ꯍꯥꯏ
ꯀꯩꯗꯧꯔꯤꯒꯦ
ꯑꯁ ꯅꯕꯥꯛ ꯅꯕꯥꯛ ꯌꯥꯗꯕ ꯃꯥꯜꯅꯤ ꯅꯀꯣ
ꯑꯩ ꯦꯟ ꯇꯥꯕ꯭ꯔꯣ
ꯁꯟ ꯇꯥꯗꯦ
ꯑꯩꯗꯤ ꯐꯣꯟ ꯑꯔꯉꯦꯀꯣ
ꯐꯣꯟꯒ ꯅꯅ ꯅꯪꯅꯔꯒ ꯂꯩꯌꯣ
ꯑꯩꯒꯤ ꯑꯩꯒꯤ ꯐꯣꯟꯦꯔꯥ ꯇꯥꯔꯤꯕ
ꯑꯗꯨ
ꯍꯥꯏꯦ
ꯏ ꯈꯨꯟꯦ ꯇꯥꯅꯤꯅ
ꯇꯥꯗ꯭ꯔꯦ ꯍꯥꯏꯕ
ꯇꯥꯔꯕ꯭ꯔꯣ ꯍꯜꯂꯣ
ꯑꯩ ꯑꯩꯒꯤ ꯐꯣꯟꯁꯦ ꯔꯥꯡꯅ ꯇ ꯃꯥꯜꯂꯦꯕ
ꯑꯣ ꯑꯣ
ꯇꯥꯕ꯭ꯔꯣꯖꯤꯦ
ꯀꯩꯗꯧꯔꯤꯒꯦ
ꯑꯩꯗꯤ ꯁꯨꯝ ꯂꯦꯞꯄꯒ ꯂꯩꯪ
ꯅꯥꯥꯛ ꯀꯅ
ꯎꯝ ꯀꯦꯕ
ꯆ
ꯍꯣꯏ ꯇꯥꯔꯦ
ꯑ
ꯎꯝ ꯅꯪꯒꯤ ꯈꯜꯅꯦ ꯐꯖꯟ ꯇꯥꯗꯤꯦ ꯍ
ꯀꯩꯁꯥꯡ ꯆꯗ
ꯎ ꯑꯂꯨꯒ ꯈꯝꯕꯦꯅ ꯑꯁꯥꯡꯕꯗꯣ